ꯑꯣ ꯇꯥꯕ꯭ꯔꯣ ꯇꯥꯕ꯭ꯔꯣ
ꯍꯣꯏ ꯇꯥꯏꯌꯦ ꯍꯣꯏ
ꯎꯝ ꯆꯥꯛ ꯆꯥꯔꯕꯣ
ꯑꯣꯟ ꯍꯣꯏ ꯆꯥꯔꯦ ꯅꯪꯗꯤ
ꯎꯝ ꯆꯥꯔꯦ ꯆꯥꯔꯦ ꯑꯩꯁꯨ ꯎꯝ ꯆꯥꯔꯦ
ꯑꯣ ꯀꯔꯤ ꯏꯡꯖꯥꯡ ꯆꯥꯏ ꯉꯥꯁꯤ
ꯉꯁꯤꯁꯦ ꯉꯥꯅꯦ ꯌꯦꯟꯅꯦ
ꯑꯁ ꯍꯥꯎꯕꯅꯦ ꯑꯗꯨꯗꯤ
ꯑꯗꯨꯝ ꯍꯥꯎꯋꯦ ꯍꯥꯏꯇꯥꯔꯦ ꯅꯪꯗꯤ
ꯎꯝ ꯑꯩꯗꯤ ꯉꯁꯤ ꯆꯝꯊꯣꯡ ꯑꯣꯏꯅ ꯆꯥꯏ
ꯎꯝ ꯆꯥꯝꯊꯣꯡꯗꯨꯁꯤ ꯍꯥꯎꯋꯤꯗ ꯑꯗꯨꯝ
ꯑꯗꯨꯜ ꯍꯥꯏ ꯇꯔ ꯑꯗꯨ ꯑꯣꯏꯔꯁꯨ ꯅꯪꯒꯤ ꯅꯪꯒꯤ ꯑꯥ ꯅꯪꯒꯤꯗꯤ ꯍꯦꯟꯅ ꯍꯧꯗꯣꯏꯅꯤꯅ
ꯑꯗꯨꯕꯨꯗꯤ ꯍꯣꯏ
ꯅꯠꯇ꯭ꯔ
ꯑꯧ ꯃꯥꯟꯅꯦ ꯃꯥꯟꯅꯦ ꯑꯍꯧꯕ ꯆꯥꯃꯟꯗꯅ ꯌꯥꯗ꯭ꯔꯦꯗ
ꯀꯅꯥ ꯀꯅꯥꯂꯩꯅꯣ
ꯑꯩ ꯏꯊꯟꯇ ꯂꯩꯗ ꯍꯧꯖꯤꯛꯄꯨꯗꯤ
ꯑꯣ ꯌꯨꯝꯗꯔꯣ
ꯑꯥ ꯌꯨꯝꯗ ꯂꯩꯌꯦ ꯅꯪꯗꯤ ꯀꯅꯥꯒ ꯂꯩꯅꯣ
ꯏꯃꯟꯅꯕꯤꯈꯣꯏ ꯂꯩꯌꯦ
ꯍꯣꯁꯇꯦꯜꯗ ꯂꯩꯕ꯭ꯔꯥꯃꯣ ꯅꯪꯅ
ꯍꯧꯖꯤꯛꯇꯤꯗꯤ ꯌꯨꯝꯗ ꯂꯩꯌꯦ ꯁꯨꯇꯤ ꯊꯣꯛꯄꯒꯤ
ꯅꯨꯡꯉꯥꯏꯔꯝꯅꯤꯅꯦ ꯑꯗꯨꯗꯤ ꯅꯃꯥꯟꯅꯕꯤ ꯈꯣꯏꯒ ꯄꯨꯟꯕꯅꯤꯅ
ꯍꯣꯏ ꯅꯨꯡꯉꯥꯏ ꯍꯥꯏꯕ ꯇꯥꯔꯦ ꯑꯗꯨ ꯑꯣꯏꯔꯁꯨ ꯌꯨꯝꯗ ꯂꯩꯕꯗꯤ ꯃꯇꯝ ꯆꯠꯄꯗꯣ ꯈꯪꯗꯦꯗ
ꯂꯩꯌꯦ ꯍꯥꯏꯔꯒꯀꯣ
ꯎꯝ
ꯃꯤ ꯀꯌꯥꯅꯣ
ꯍꯥ
ꯎꯝ ꯃꯤ ꯀꯌꯥꯅꯣ
ꯍꯧꯖꯤꯛ ꯑꯩꯈꯣꯏ ꯂꯩꯕꯗꯣ ꯃꯤ ꯃꯔꯤ ꯃꯉꯥ ꯒꯨꯝꯕ ꯂꯩꯌꯦ
ꯏꯁ ꯌꯥꯝꯃꯤꯍꯦ
ꯍꯣꯏ ꯉꯁꯤ ꯁꯥꯟꯅꯕ ꯌꯦꯡꯉꯣꯏꯗꯣꯔꯣ
ꯀꯔꯤ
ꯁꯟꯅꯕ ꯌꯦꯡꯉꯣꯏꯗ꯭ꯔꯥ ꯍꯥꯏꯕ
ꯑꯥ ꯌꯦꯡꯅꯤ ꯌꯦꯡꯅꯤ ꯕꯣꯜ ꯉꯥꯏꯗꯣꯏꯅꯤ
ꯎꯝ ꯏꯃꯥꯟꯅꯕꯤ ꯈꯁꯨ ꯉꯥꯏꯔꯒ ꯌꯦꯡꯗꯣꯏꯅꯤꯅ ꯉꯥꯏꯔꯒ ꯂꯩꯔꯦ
ꯀꯔꯤꯕ ꯅꯣꯏꯁꯨ ꯌꯦꯡꯗꯣꯏꯔꯣ ꯍꯥꯏꯁꯦ
ꯍꯣꯏ ꯌꯦꯡꯅꯤꯡꯉꯥꯏ ꯂꯥꯛꯂꯒ ꯂꯩꯌꯦꯕ ꯏꯃꯥꯟꯅꯕꯤ ꯈ ꯌꯦꯡꯉꯦꯅ
ꯄꯨꯡ ꯑꯅꯤ ꯃꯈꯥꯏꯗꯣ ꯉꯝꯒꯗ꯭ꯔꯥ ꯅꯣꯏꯕ
ꯈꯪꯗꯦꯗ ꯉꯝꯒꯔꯔ ꯉꯝꯗꯣꯏꯔꯔꯥ ꯌꯦꯡꯒꯦꯅ ꯉꯥꯏꯔꯒ ꯂꯩ ꯍꯧꯖꯤꯛꯇꯤ ꯄꯨꯡ ꯄꯨꯡ ꯕꯣꯔꯣ ꯑꯃ ꯇꯥꯗꯤ ꯇꯧꯅꯤꯡꯗꯣꯏꯔꯥ ꯈꯪꯗꯦ ꯍꯣꯏ ꯑꯗꯨꯅꯦ
ꯑꯉꯥꯡꯒꯤ ꯇꯥꯏꯞꯇ ꯐꯕꯣꯜ ꯌꯦꯡꯒꯅꯤ ꯌꯦꯡꯒꯅꯤ ꯍꯥꯏꯔ ꯂꯩꯔꯒ ꯁꯥꯟꯅꯔꯝꯗꯥꯏꯗ ꯑꯩ ꯉꯥꯏꯍꯥꯛ ꯇꯨꯝꯒꯦ ꯍꯥꯏꯕꯗꯨ ꯑꯗꯨ ꯇꯧꯔꯛꯀꯅꯤꯕ
ꯍꯣꯏ
ꯍ
ꯌꯦꯡꯕꯗꯤ ꯌꯦꯡꯅꯤꯡꯕ ꯑꯗꯨꯣ ꯇꯨꯝꯅꯤꯡꯕꯅ ꯃꯇꯝ
ꯎꯝ
ꯀꯩꯅꯣꯗꯨ ꯈꯪꯗꯔꯦꯗ
ꯍꯧꯖꯤꯛꯇꯤ ꯇꯨꯝꯕ ꯍꯧꯈ꯭ꯔꯣ ꯑꯗꯣ ꯍꯣꯔꯦꯟ ꯍꯥꯎꯒꯜꯂꯣ
ꯑꯁ ꯇꯨꯝ ꯇꯨꯝ ꯑꯗꯤ ꯇꯨꯝ ꯍꯥꯏꯗꯤ ꯑ ꯍꯣꯔꯦꯟꯁꯤꯦ ꯍꯧꯒꯠꯄ ꯉꯝꯗꯦꯕ ꯑꯗꯨꯅꯦ
ꯏꯍꯦ ꯀꯩꯅꯣ ꯅꯪꯗꯤ ꯀꯣꯂꯦꯖ ꯀꯣꯂꯦꯖ ꯇꯝꯕꯤꯔ ꯀꯩꯅꯣ
ꯍ
ꯎꯝ
ꯀꯣꯂꯦꯖ ꯍꯗꯛ ꯁꯨꯇꯤ ꯊꯣꯔꯛꯄꯥ
ꯃꯄꯥꯟꯗ
ꯍꯣꯏ
ꯑꯦ ꯅꯣꯏꯗꯤ ꯃꯄꯥꯟꯗ ꯊꯣꯛ ꯏꯀꯣ
ꯈꯪꯗꯦꯗ ꯐꯕ꯭ꯔꯥ ꯐꯠꯇꯕ꯭ꯔꯥ ꯑꯗꯨꯝ ꯇꯝꯃꯦꯗ ꯅꯣꯏꯗꯤ
ꯍꯥ
ꯅꯣꯏꯗꯤ ꯀꯔꯤ ꯇꯧꯕꯅꯣ
ꯑꯩꯗꯤ ꯀꯣꯂꯦꯖ ꯇꯧꯔꯤꯗ
ꯑꯣ
ꯀꯣꯂꯦꯖ ꯇꯧꯕꯗꯣ ꯀꯣꯂꯦꯖ ꯇꯧꯕꯗꯨꯣ ꯄꯦꯟꯗꯗꯅ ꯑꯃꯨꯛ ꯅꯧꯅ ꯇꯧꯔꯛꯏꯅꯤ
ꯑꯣ ꯑꯣ ꯌꯨꯝꯗ ꯂꯩꯔꯒ ꯀꯥꯕ꯭ꯔꯥ
ꯑꯥ ꯍꯧꯖꯤꯛꯇꯤ ꯌꯨꯝꯗ ꯂꯩꯈ꯭ꯔꯦꯗ ꯍꯥꯟꯅꯗꯤ ꯌꯨꯝꯗ ꯂꯩꯇꯦ
ꯑꯣ
ꯑꯗꯣ ꯑꯗꯣ
ꯑꯗꯨꯅ ꯅꯪ ꯆꯨꯔꯕ꯭ꯔꯣ ꯍꯥꯏꯕ ꯍꯧꯖꯤꯛ
ꯅꯣꯡ ꯆꯨꯗꯕ꯭ꯔꯥ ꯍꯥꯏꯕ꯭ꯔꯥ
ꯑꯣ
ꯉꯁꯥꯏ ꯆꯨꯔꯝꯃꯦ ꯍꯧꯖꯤꯛꯇꯤ ꯆꯨꯗ꯭ꯔꯦ
ꯑꯣ ꯁꯥꯕ꯭ꯔꯣ ꯁꯗꯕ꯭ꯔꯣ
ꯆꯔꯁ ꯍꯥ
ꯌꯥꯝ ꯁꯥꯕ꯭ꯔ ꯅꯠꯇ꯭ꯔꯒ ꯁꯥꯗꯕ꯭ꯔꯥ ꯍꯥꯏꯕ
ꯎꯝ ꯌꯥꯝ ꯁꯥꯕꯗꯤ ꯑꯣꯏꯗꯦꯗ ꯑꯗꯨꯝ ꯆꯥꯡ ꯑꯃꯗ ꯂꯩꯗ
ꯑꯣ ꯑꯩꯈꯣꯏꯔꯣꯝꯗꯤ ꯌꯥꯝ ꯁꯥꯏꯌꯦ
ꯅꯣꯡ ꯆꯨꯗꯕ꯭ꯔꯥ ꯍꯥꯏꯁꯦ
ꯉꯁꯥꯏꯗꯤ ꯆꯨꯌꯦꯕ ꯍꯧꯖꯤꯛ ꯆꯨꯗꯕꯒꯤꯀꯣ
ꯎꯝ ꯑꯩꯗꯤ ꯉꯁꯥꯏ ꯂꯣꯏ ꯆꯣꯠꯂ ꯍꯜꯂꯛꯑꯦ
ꯀꯣꯛ ꯆꯣꯠꯄꯔ
ꯆꯔ ꯆꯠꯂꯨꯕ ꯑꯗꯨꯒꯤ ꯍꯜꯂꯛꯄꯗ
ꯑꯣ
ꯑꯩ ꯁꯥꯇꯤꯟꯁꯨ ꯄꯨꯍꯧꯗ꯭ꯔꯕ ꯑꯩꯅ ꯑꯦ ꯆꯨꯒꯦ ꯆꯨꯔ ꯆꯣꯠꯂ ꯆꯣꯠꯂꯁꯅꯨ ꯑꯗꯨꯝ ꯆꯠꯂꯒꯦꯅ ꯆꯨꯠꯂꯁꯨ ꯅꯥꯔꯁꯨ ꯅꯥꯔꯣꯏꯗꯕꯗ ꯍꯥꯏꯕꯤꯔꯒꯀꯣ
ꯆꯣꯠꯂꯗꯤ ꯅꯥꯒꯅꯤ ꯍꯦ
ꯑꯦ ꯅꯥꯗꯔꯕꯅꯦ ꯍꯟꯗꯛꯇꯤ ꯅꯥꯔꯔꯣꯏꯗꯣ ꯍꯟꯗꯛꯀꯤ ꯅꯨꯡ ꯆꯨꯕꯁꯤꯗꯤ ꯅꯣꯡ ꯆꯨꯕ ꯃꯇꯝꯅꯤꯅ ꯅꯣꯡꯖꯨ ꯊꯥꯅꯤꯅ ꯀꯩꯝ ꯈꯟꯕꯤꯗꯦꯗ
ꯅꯔꯦ ꯀꯔꯤ ꯇꯧꯗꯣꯢꯕ
ꯑꯦ ꯅꯥꯔꯣꯏ ꯅꯥꯔꯣꯏ ꯀꯩꯝ ꯅꯥꯔꯣꯏ
ꯑꯦ ꯑꯩꯗꯤ ꯄꯈꯠꯔꯦꯗ
ꯍꯥꯥ
ꯑꯩꯗꯤ ꯄꯥꯈꯠꯄ ꯍꯧꯎꯋꯦꯗ ꯅꯪꯅ ꯅꯥꯔꯗꯤ
ꯑꯩ ꯅꯥꯔꯛꯀꯦ ꯇꯧꯔꯒꯦ ꯍꯥꯏꯁꯦ
ꯑꯟꯅꯗꯤꯀꯣ ꯊꯃꯣꯏ ꯅꯨꯡꯉꯥꯏꯔꯣꯏ ꯍꯥꯏꯕ
ꯎ ꯑꯩ ꯀꯩꯝ ꯈꯟꯕꯤꯔꯨꯅꯨ ꯀꯌꯥꯝ ꯅꯥꯔꯣꯏ ꯍꯜꯂꯣ
ꯎꯝ ꯇꯥꯏ
ꯀꯩꯅꯣ ꯇꯨꯃꯤꯟꯅ ꯂꯩꯗꯨꯕꯣ
ꯑ ꯊꯣꯟ ꯆ ꯍ ꯂꯩꯕ ꯍꯥꯏꯥꯏꯕ ꯌꯥꯝꯦꯝ ꯅꯦꯃꯨꯅꯦ ꯀꯔꯦꯕ ꯍꯥ
ꯑꯩꯈꯣꯏ ꯑꯩꯈꯣꯏ ꯏꯃꯨꯡꯁꯤ ꯁꯚꯦꯟ ꯀꯩ ꯎ
ꯑꯣ ꯃꯤ ꯌꯥꯝꯃꯦ ꯑꯗꯨꯗꯤ
ꯑꯥ ꯑꯩꯠ ꯅꯠꯇꯦ ꯁꯚꯦꯟꯅꯦ ꯁꯚꯦꯟ ꯑꯧ ꯃꯥꯅꯦ ꯃꯥꯅꯦ ꯑꯩꯅ ꯑꯍꯟꯅꯦ
ꯑꯣ ꯅꯨꯡꯉꯥꯏꯔꯦ
ꯀꯥꯏ ꯅꯨꯡꯉꯥꯏ ꯋꯥꯏ ꯀꯥꯏ ꯋꯥꯏ ꯍꯥꯏ ꯀꯥꯏꯁꯤ
ꯀꯤ ꯍꯥꯏꯕ꯭ꯔꯣ
ꯊꯤꯗ꯭ꯔꯤ ꯊꯤꯗ꯭ꯔꯤ ꯅꯨꯄꯤꯒ ꯂꯩꯖꯗꯦ
ꯑꯗꯨꯅ ꯂꯃ ꯅꯤꯡꯉꯦ ꯃꯝ ꯂꯪꯅꯤꯡꯉꯥꯏ ꯃꯥꯜꯂꯦꯗ ꯅꯪ ꯈꯣꯟꯖꯦꯜꯗꯤ
ꯋꯥꯠꯂꯤꯗ ꯑꯩꯈꯣꯏꯗꯤ
ꯅꯪꯅ ꯑꯍ ꯅꯧꯔꯦꯗ ꯅꯧꯔꯦꯗ ꯍꯥꯏꯔꯒ ꯄꯥꯈꯪ ꯁꯥꯔꯤ ꯑꯣꯏꯔꯗꯤ ꯀꯔꯤ ꯇꯧꯗꯣꯏꯕ
ꯑꯦ ꯑꯗꯨꯗꯤ ꯍꯦꯟꯃꯟꯗ꯭ꯔꯣ ꯅꯪ
ꯑꯁ ꯑꯗꯨꯝ ꯃꯤꯁꯤꯡꯁꯦ ꯑꯗꯨꯃꯥꯏꯅ ꯇꯧꯕꯅꯦ
ꯑꯩꯁ ꯑꯩꯗꯤ ꯇ꯭ꯋꯦꯟꯇꯤ ꯊ꯭ꯔꯤ ꯏꯔꯁ ꯑꯩꯗꯤ ꯇ꯭ꯋꯦꯟꯇꯤ ꯊ꯭ꯔꯤ ꯁꯨꯕꯗ ꯉꯥꯏꯔꯤꯌꯦ
ꯑꯁ ꯅꯗꯤ ꯈꯣꯖꯗꯤ ꯃꯟꯗꯦꯗ ꯇ꯭ꯋꯦꯟꯇꯤ ꯊ꯭ꯔꯤ ꯈꯨꯝꯕꯗꯤ
ꯑꯩ ꯑꯩ ꯈꯣꯟꯖꯦꯜꯂꯣ ꯍꯥꯏꯁꯦ
ꯍꯣꯏ
ꯑꯗꯨꯗꯤ ꯈꯪꯗꯦꯍꯦ ꯑꯩꯁꯨ ꯑꯩꯁꯨ ꯍꯥꯏꯕ ꯉꯝꯗꯦ ꯑꯗꯨꯗꯤ
ꯎꯝ
ꯑꯩꯗꯤ ꯇ꯭ꯋꯦꯟꯇꯤ ꯊ꯭ꯔꯤ ꯁꯨꯕꯗ ꯉꯥꯏꯔꯤ
ꯑꯣ ꯑꯗꯨ ꯅꯨꯄꯤ ꯀꯣꯏꯗꯕ꯭ꯔꯥ ꯀꯔꯤ ꯇꯧꯕꯒꯤꯅꯣꯕ
ꯀꯣꯏꯔꯝꯃꯦ ꯑꯗꯨ ꯀꯥꯏꯅꯈ꯭ꯔꯦ ꯑꯗꯨꯒꯤ ꯀꯣꯏꯗ꯭ꯔꯦ
ꯀꯔꯤꯒꯤꯅꯣ ꯅꯨꯡꯁꯤꯔꯒ ꯑꯗꯨꯝ ꯀꯥꯏꯅꯕ ꯌꯥꯕ꯭ꯔꯥꯅꯦ
ꯎꯝ ꯅꯨꯄꯤꯗꯨꯅ ꯄꯥꯝꯃꯛꯇ꯭ꯔꯕ ꯑꯗꯨꯒꯤ ꯑꯩ ꯍꯜꯂꯛꯄ꯭ꯔꯅꯥ ꯅꯉꯥꯏꯔꯤꯅꯤꯅ ꯍꯧꯖꯤꯛ ꯑꯗꯨ ꯀꯣꯏꯗꯕꯤꯗ ꯂꯩꯕꯅꯤꯗ
ꯀꯩꯅꯣꯃꯗꯤ ꯂꯩꯔꯝꯅꯤꯍꯦ
ꯑ ꯈꯪꯗꯦ ꯃꯥꯏꯗꯨ ꯀꯔꯤ ꯇꯧꯕ꯭ꯔꯣ ꯈꯪꯗꯦ
ꯐꯦꯃꯤꯂꯤꯅꯤ ꯌꯥꯗꯥ ꯕ꯭ꯔꯥ ꯀꯔꯤꯝꯗꯤ ꯂꯩꯔꯝꯅꯤ
ꯅꯠꯇ꯭ꯔꯕꯤꯗ ꯅꯪꯅ ꯑꯅꯤꯍꯣꯡ ꯀꯣꯏꯕꯒꯤꯔꯣ
ꯌꯥꯔꯦ ꯀꯥꯏꯗꯤ ꯑꯅꯤ ꯑꯍꯨꯝꯅꯣ ꯑꯃ ꯐꯥꯎꯕ ꯂꯥꯛꯅꯕ ꯉꯝꯗ꯭ꯔꯤ ꯀꯥꯟꯁꯤꯗ ꯑꯅꯤ ꯑꯍꯨꯝ ꯀꯣꯏꯔꯗꯤ ꯁꯤꯕ ꯇꯥꯕꯅꯤ
ꯃꯤꯁꯤꯡꯗꯤ ꯑꯩ ꯀꯣꯏꯗꯦ ꯀꯣꯏꯗꯔꯒ ꯑꯅꯤ ꯑꯍꯨꯝ ꯀꯣꯏ ꯁꯨꯝ ꯂꯩꯕꯅꯤꯀꯣ ꯃꯤ ꯑꯃꯅꯤ ꯑꯗꯨꯒꯤ ꯀꯥꯏꯅꯕ ꯃꯁꯤꯡꯕꯨ ꯌꯥꯝ ꯌꯦꯟꯗꯩꯕ
ꯑꯦ ꯃꯣꯏꯗꯨ ꯀꯃꯥꯏ ꯀꯣꯏꯕ꯭ꯔꯥ ꯈꯪꯗꯦꯍꯦ ꯑꯩꯗꯤ ꯑꯃ ꯈꯤꯇꯪ ꯐꯥꯎꯕ ꯀꯣꯏꯕ꯭ꯔꯥ ꯅꯪꯗꯦ
ꯑꯁ ꯑꯗꯨꯗꯤ ꯌꯥꯝ ꯊꯕꯛ ꯆꯤꯟꯕ ꯃꯥꯂꯦꯍꯦ
ꯊꯕꯛ ꯆꯤꯟꯕꯒꯤ ꯅꯠꯇꯕ ꯑꯃ ꯁꯪꯕ ꯉꯝꯗꯦ ꯍꯥꯏꯇꯥꯔꯦ ꯉꯥꯡꯅꯕ ꯉꯝꯗꯦꯕ
ꯑꯣ ꯑꯗꯨꯝꯕ ꯄꯥꯈꯪꯁꯨ ꯂꯩꯕ꯭ꯔꯣꯅꯦ
ꯑꯝ ꯑꯩꯗꯤ ꯑꯃ ꯀꯣꯏꯔꯗꯤ ꯃꯤ ꯑꯇꯩꯒꯁꯨ ꯉꯥꯡꯅꯗꯦ ꯀꯩꯝ ꯇꯧꯅꯗꯦ
ꯎꯝ
ꯍꯧꯖꯤꯝ ꯕ꯭ꯔꯣꯛ ꯑꯣꯏꯕꯒꯤ ꯈꯔ ꯅꯨꯡꯉꯥꯏꯇꯕꯗꯨꯗ ꯑꯗꯨꯝ ꯉꯥꯡꯅꯒꯦ ꯈꯣꯠꯅꯒꯦꯅ ꯇꯧꯔꯤꯅꯤꯗ
ꯑꯁ ꯊꯋꯥꯏ ꯅꯨꯡꯉꯥꯏꯇꯦꯍꯦ ꯅꯪꯒꯤ ꯋꯥꯔꯤ ꯂꯤꯕ ꯇꯥꯔꯒ
ꯎꯝ ꯑꯗꯨꯏ ꯑꯗꯨꯏ ꯌꯥꯎꯔꯛꯄꯅꯦ ꯅꯠꯇ꯭ꯔꯗꯤ ꯌꯥꯎꯔꯨꯏ ꯑꯩ
ꯑꯣ ꯑꯗꯣ ꯁꯣꯝꯒꯤ ꯅꯨꯄꯤꯗꯣ ꯂꯨꯍꯣꯡꯈꯕ꯭ꯔꯥ ꯅꯠꯇ꯭ꯔꯒꯅ
ꯂꯨꯍꯣꯡꯗ꯭ꯔꯤꯍꯦ
ꯎꯝ
ꯂꯩ ꯁꯥꯔꯤ ꯂꯩ ꯁꯥꯔꯤ ꯑꯗꯨꯒꯤ ꯏꯅꯤꯡꯉꯥꯏꯗꯤ ꯍꯥꯏꯁꯦ
ꯑꯣ ꯅꯪ ꯁꯅꯥꯕꯗ ꯀꯅꯥꯕꯨ ꯁꯄꯣꯠ ꯇꯧꯕꯅꯣ
ꯑꯩꯒꯤꯗꯤ ꯍꯌꯦꯡ ꯑꯌꯨꯛ ꯁꯥꯟꯅꯒꯅꯤ
ꯑꯣ
ꯅꯪ ꯅꯪꯗꯤ
ꯑꯩꯒꯤꯗꯤ ꯁꯞꯄꯣꯔꯠꯇꯧꯕꯗꯣ ꯁꯤꯈ꯭ꯔꯦ
ꯄꯤ ꯑꯣꯏꯔꯝꯃꯅꯤ
ꯅꯠꯇꯦꯅ ꯑꯃꯗ
ꯕꯤꯕꯤ
ꯍꯣꯏ ꯍꯣꯏ
ꯕ꯭ꯔꯥꯖꯤꯜ
ꯅꯠꯇꯦ ꯅꯠ ꯑꯃꯗ
ꯄꯤ
ꯍꯣꯏ ꯍꯣꯏ
ꯄꯣꯔꯇꯨꯒꯜ
ꯎꯝ
ꯎꯝ ꯅꯨꯡꯁꯤꯅꯦ
ꯍꯣꯏ ꯃꯈꯣꯏ ꯁꯥꯟꯅꯕ ꯅꯨꯃꯤꯠꯇꯣ ꯉꯝꯅꯕꯒꯤ ꯊꯝꯃꯣꯏ
ꯑꯦ ꯃꯣꯏꯗ ꯃꯣꯏꯗꯣ ꯈꯔ ꯀꯝꯕꯥꯏꯅꯦꯁꯟ ꯆꯥꯟꯅꯗꯕꯅꯤꯗ
ꯀꯔꯤꯕ
ꯀꯣꯝꯕꯥꯏꯅꯦꯁꯟ ꯆꯥꯟꯅꯗꯕꯩꯅꯦꯕ
ꯑꯥ
ꯃꯣꯏꯒꯤ ꯀꯩꯅꯣ ꯑꯉꯥꯡꯁꯤꯡꯗꯨꯒ ꯁꯥꯟꯅꯕꯗꯨ ꯆꯥꯟꯅꯗ꯭ꯔꯦꯕꯗꯨ ꯗꯨꯏꯅꯦꯕ
ꯎꯝ ꯍꯌꯦꯛꯗꯤ ꯆꯔꯁ ꯆꯠꯇꯨꯏꯔꯣ
ꯍꯌꯦꯡ ꯑꯌꯨꯛꯂꯣ
ꯑꯥ
ꯑꯌꯨꯛ ꯆꯠꯂꯔꯣꯏꯗ ꯅꯨꯃꯤꯗꯥꯡ ꯅꯨꯡꯗꯥꯡ ꯋꯥꯏꯔꯝꯗ ꯑꯣꯏꯅ ꯆꯠꯂꯅꯤ
ꯑꯣ ꯍꯌꯦꯡ ꯑꯃꯨꯛ ꯅꯪ ꯆꯠꯁꯆꯠꯇꯗꯤ ꯅꯪ ꯍꯌꯦꯡ ꯆꯠꯁꯆꯠꯂꯗꯤ ꯕꯣꯜꯁꯟꯅꯥꯕꯨꯗꯣ ꯌꯦꯡꯕ ꯐꯪꯉꯣꯏꯕ
ꯎꯝ ꯏꯌꯥꯝꯕ ꯁꯅꯣꯗꯣꯏꯅꯤꯅ ꯌꯦꯡꯗꯣꯏꯅꯦ
ꯅꯪ ꯆꯠꯀꯦꯔꯥ
ꯍ ꯍꯣꯏ
ꯎꯝ ꯅꯣꯏꯗꯤ ꯆꯠ
ꯎꯝ ꯆꯠꯂꯒ ꯑꯃꯨꯛ ꯍꯟꯅꯔꯒ ꯀꯣꯏꯕ ꯆꯠꯀꯦ ꯍꯣꯏ ꯥ ꯀꯣꯏꯕꯗ꯭ꯔꯥ
ꯑ
ꯈꯪꯗ꯭ꯔꯦ ꯍꯧꯖꯤꯛꯇꯤ ꯀꯣꯏ ꯀꯣꯏꯕ ꯆꯠꯁꯦꯅ ꯏꯃꯥꯟꯅꯕꯤꯅ ꯍꯥꯏꯔꯛꯒꯦ
ꯏꯃꯥꯟꯅꯕꯤ ꯑꯣꯏꯔꯝꯗꯕꯗꯅ ꯍꯦꯔꯣꯒ ꯑꯣꯏꯔꯝꯗꯅꯀꯣ
ꯀꯥꯏꯗꯩꯅꯣꯍꯦ
ꯑꯩꯈꯣꯏ ꯐꯧ ꯍꯥꯏꯔꯣꯐꯧ ꯂꯩꯇꯦ ꯑꯩꯈꯣꯏꯗꯤ
ꯏ ꯂꯩꯇꯦ ꯂꯩꯇꯦ ꯍꯥꯏꯔꯒ ꯂꯩꯔꯝꯗꯅ ꯑꯃꯨꯛ
ꯂꯩꯩꯇꯦ ꯑꯁꯦꯡꯕꯒꯤꯅꯦ